ꯑꯩ ꯑ ꯑꯩ ꯍꯣꯏ ꯇꯦꯟꯁꯨꯝꯅꯤ ꯇꯦꯟꯁꯨ ꯇꯥꯗꯦ ꯑꯌꯥ ꯀꯔꯤꯒꯤꯔ ꯑꯩ ꯑꯩ ꯇꯜꯂꯦ ꯈꯪꯗꯦ ꯑꯩ ꯑꯩ ꯀꯣꯜ ꯇꯧꯔꯗꯤ ꯑꯗꯨꯝ ꯇꯧꯋꯦ ꯑꯩ
ꯂꯩꯒꯅꯤꯗ ꯑꯦ ꯑꯁꯤ ꯑꯁꯤꯗ ꯑꯁꯤꯗ ꯅꯨꯄꯥꯒ ꯅꯨꯄꯤ ꯑꯃ ꯌꯥꯝ ꯅꯨꯡꯁꯤꯕ ꯃꯥꯜꯂꯦ ꯈꯨꯠ ꯑꯗꯨꯝ ꯄꯥꯏꯔꯒ ꯀꯣ ꯆꯂꯒꯂꯩꯌꯦ
ꯑꯩ ꯌꯦꯡꯅꯤꯡꯉꯦ ꯑꯩꯁꯨ
ꯆꯠꯈ꯭ꯔꯦ ꯅꯪ ꯎꯔꯔꯣꯏ
ꯑꯩ ꯉꯔꯥꯡꯒꯤ ꯃꯪ ꯉꯔꯥꯡꯒꯤ ꯃꯪ ꯍꯥꯏꯒꯦꯀꯣ
ꯍꯣꯏ
ꯑꯩꯒꯤ ꯑꯩꯒꯤ ꯃꯪꯗꯤ ꯑꯣꯄꯣꯖꯤꯠꯅꯦꯕ
ꯅꯨꯡꯁꯤꯕ ꯅꯨꯡꯁꯤ ꯅꯨꯡꯁꯤꯕ ꯃꯥꯡꯉ꯭ꯔꯣ
ꯑꯩ ꯍꯥꯏꯒꯦ ꯑꯗꯨꯝ ꯂꯩꫪꫭ
ꯍꯣꯏ ꯍꯣꯏ
ꯑꯩꯒꯤ ꯃꯪꯗꯤ ꯑꯗꯨꯝ ꯑꯣꯄꯣꯖꯤꯠ ꯑꯣꯞꯄꯣꯖꯤꯠ ꯈꯛꯇꯅꯦꯕ
ꯍꯣꯏ ꯍꯣꯏ ꯍꯥꯏꯔꯣꯅꯦ
ꯎꯝ ꯑꯗꯨꯒꯤ ꯉꯔꯥꯡꯗꯣ ꯖꯦꯗꯣ ꯈꯪꯉꯤꯅ ꯇꯤ ꯑꯦꯝ ꯃ‌ꯦꯜꯗ ꯑꯣꯖꯥ ꯖ‌ꯦ ꯗꯣ
ꯑꯣꯖꯥ
ꯍꯣꯏ ꯕꯤ ꯇꯤ ꯑꯦꯁ ꯖꯤꯟꯗꯣ
ꯑꯣ ꯈꫭꯉꯦ
ꯑꯣ ꯃꯥꯗꯣ ꯑ ꯃꯥꯒꯤ ꯐ꯭ꯔꯦꯟ ꯑꯃ ꯂꯩꯌꯦꯅ ꯑ ꯑꯣꯖꯥ
ꯇꯧꯔꯒ ꯃꯥ ꯃꯥꯒ ꯃꯥꯒꯤ ꯐ꯭ꯔꯦꯟ ꯑꯃꯗꯣ ꯑ ꯃꯥ ꯏꯪ ꯃꯥꯅ ꯏꯪ ꯈꯔ ꯐ꯭ꯔꯦꯟ ꯀ꯭ꯂꯣꯁ ꯆꯥꯎꯕ ꯐ꯭ꯔꯦꯟ ꯂꯩꯌꯦꯕ
ꯑꯥ
ꯑꯗꯣ ꯑꯗꯨꯒꯤ ꯅꯨꯄꯤ
ꯑꯗꯨꯒꯤ ꯅꯨꯄꯤꯗꯣ ꯑꯝ ꯃꯥ ꯃꯥꯗꫭ ꯑꯝ
ꯄꯥꯝꯕ
ꯅꯠꯇꯦ ꯁꯥꯙꯤ ꯇꯧꯗꯕ ꯁꯥꯙꯤ
ꯁꯥꯙꯤ ꯀꯔꯤꯅꯣ ꯑꯥ ꯌꯨꯝ ꯄꯥꯟꯕ
ꯑ ꯌꯨꯝ ꯄꯥꯟꯅꯤꯉꯥꯏꯗꯣ ꯃꯥ ꯃꯥꯅ ꯃꯥꯒ ꯇꯧꯗꯕ ꯃꯥꯒ ꯇꯧꯑꯣꯗꯕ ꯃꯥꯒ ꯇꯧ ꯇ꯭ꯔꯒ ꯅꯨꯄꯤꯗꯣ ꯅꯨꯄꯥ ꯑꯃꯒ ꯑꯗꯨꯝ ꯑ ꯌꯨꯝ ꯄꯥꯟꯕꯒꯤ ꯌꯨꯝ ꯄꯥꯟꯕ ꯑꯗꯨꯒꯤ ꯑꯗꯣ ꯑ ꯖꯦꯗꯣ ꯅꯨꯡꯉꯥꯏꯌꯦ ꯅꯨꯡꯉꯥꯏꯇꯕ ꯅꯨꯡꯉꯥꯏꯇ꯭ꯔꯕ ꯑꯗꯨꯝ ꯇꯧꯋꯦꯕ
ꯍꯥ
ꯇꯥꯕ꯭ꯔꯥ
ꯍꯥꯌꯣ ꯇꯥꯑꯦꯅꯦ
ꯅꯨꯡꯉꯥꯏꯇ꯭ꯔꯒ ꯑꯗꯨꯝ ꯇꯧꯕ ꯑꯩ ꯋꯦꯕ ꯑꯗꯣ ꯑꯗꯣ ꯑꯩꯒꯤ ꯃꯥꯡꯗꯦ ꯄꯣꯖꯦꯠꯅꯤꯀ ꯑꯕꫭ ꯄꯣꯖꯦꯠꯅꯤꯕ
ꯍꯥꯏꯔꯣꯅꯦ
ꯑꯥ ꯂꯣꯏꯈ꯭ꯔꯦ
ꯑꯔꯦ ꯅꯪꯒꯤ ꯃꯥꯡꯁꯤꯗꯤ ꯌꯥꯗꯦꯍꯦ ꯁꯤꯗꯤ
ꯀꯅꯤꯑꯦ
ꯑꯩꯗꯤ ꯅꯪ ꯀꯣꯝꯗꯣꯏꯔ ꯅꯪꯒꯤ ꯃꯥꯡ ꯅꯪꯒꯤ ꯃꯡꯗ ꯅꯪ ꯀꯨꯝꯗꯣꯏꯔꯥ ꯍꯥꯏꯅ ꯇꯥꯒꯦ ꯇꯎꯕꯅꯦ
ꯗꯤ ꯂꯩꯇꯩ
ꯅꯪꯅ ꯖꯤꯟ ꯖꯤꯟ ꯍꯥꯏꯕ꯭ꯔꯥ ꯑꯗꯨ ꯑꯗꯨ ꯅꯨꯄꯥꯒ ꯂꯍꯣꯡꯈ꯭ꯔꯕ꯭ꯔꯥ ꯑꯥꯏ ꯍꯥꯏꯅ ꯑꯩꯗꯤ ꯈꯟꯕꯅꯦ ꯅꯪꯒꯤ ꯃꯥꯡꯗ
ꯍꯦ ꯅꯣꯠꯇꯦꯍꯦ ꯑꯩ ꯑꯩꯕꯨꯗꯤ ꯑꯩꯗꯤ ꯂꯩꯗꯤ ꯂꯩꯑꯦ ꯑꯩꯗꯤ ꯎꯗꯤ ꯎꯋꯦꯕ ꯃꯣꯏꯗꯤ ꯑꯩ ꯂꯩꯑꯦ ꯍꯥꯏꯕꯔ ꯁꯨ ꯎ ꯈꯪꯉꯔꯣꯏꯕ ꯃꯥꯡꯗꯁꯨ ꯔꯤꯂꯦꯇꯤꯗ ꯈꯪ ꯇꯕꯤ ꯑ ꯃꯪꯗꯁꯨ ꯑꯩ ꯂꯩꯌꯦ ꯍꯥꯏꯕ ꯈꯪꯗꯦꯕ
ꯑꯝ
ꯍ ꯋꯥꯑꯦ ꯋꯥꯌꯦ ꯋꯥꯉꯤ ꯅꯪ‌ ꯉꯥꯡꯉꯤꯅ ꯆꯥ ꯊꯛꯀ꯭ꯔꯒ ꯂꯩꯑꯦ ꯍꯩ
ꯑꯁꯤꯗꯗꯤ ꯑꯁꯤꯗꯗꯤ ꯑ ꯅꯨꯡꯁꯤꯠ ꯇꯣ ꯈꯥꯔꯥ ꯈꯥꯔꯥ ꯂꯥꯛꯑꯦ
ꯑꯣ ꯇꯧꯕ꯭ꯔꯥ
ꯍꯣꯏ ꯅꯨꯡꯉꯥꯏꯌꯦ ꯑꯁꯤꯗ
ꯅꯨꯡꯁꯦꯠ ꯍꯥꯏꯕꯗꯤ
ꯅꯨꯡꯁꯤꯠ ꯍꯥꯏꯕꯗꯤ ꯋꯤꯟꯗꯣ
ꯑꯣ ꯑꯩꯗꯤ ꯔꯦꯟ ꯕꯥꯔꯥ ꯍꯪꯉꯤꯅꯦ
ꯑꯦ ꯔꯦꯟꯗꯤ ꯀꯔꯤ ꯍꯥꯏꯔꯤꯅꯣ ꯅꯨꯡꯁꯤꯠ ꯅꯠꯇꯦ
ꯎꯝ ꯉꯔꯥꯡ ꯉꯔꯥꯡ ꯉꯔꯥꯡꯗꯣ ꯑꯩꯈꯣꯏ ꯑꯅꯤ ꯅꯨꯡꯁꯤꯠꯄꯨ ꯀꯥꯎ ꯀꯥꯎꯔꯒ ꯂꯥꯏꯕꯗꯣ
ꯍꯣꯏ ꯍꯣꯏ
ꯑꯗꯨꯒꯤ
ꯑꯗꯣ ꯅꯪ ꯅꯪ ꯑꯩ ꯑꯃꯨꯛ ꯍꯥꯏꯌꯦꯀꯣ ꯅꯪꯒꯤ ꯅꯨꯄꯥꯗꯣ ꯅꯪꯒ ꯄꯥꯝꯃꯦ ꯍꯥꯏꯕꯗꯣ ꯑꯗꯣ ꯑ ꯏꯌꯥꯔꯁꯇꯣ ꯀꯌꯥ ꯀꯌꯥꯅꯣ ꯅꯪ ꯑꯄꯥꯝꯕꯗꯣ
ꯑꯩ ꯂꯥꯛꯄ ꯐꯥꯔꯁ ꯇꯥꯏꯝꯗ ꯎꯕ ꯂꯞ ꯄꯦꯄꯔ ꯁꯥꯏꯟ ꯍꯥꯏꯕꯗꯣ
ꯅꯠꯇ ꯌꯌꯔꯁ ꯂꯩꯏꯅ ꯍꯥꯎ ꯑꯣꯜ ꯑꯣꯜ ꯂꯩꯅꯥ ꯅꯪ ꯅꯪ ꯍꯧꯖꯤꯛ ꯇ꯭ꯋꯦꯟꯇꯤ ꯋꯥꯟꯅꯤꯅ
ꯑꯣ ꯑꯗꯨ ꯑꯗꯨ ꯅꯨꯄꯥꯒꯤ ꯏꯔꯁꯤꯔꯥ
ꯍꯣꯏ ꯀꯔꯤꯒꯨꯝꯕ ꯏꯌꯥꯔꯁꯇ ꯄꯥꯝꯕꯒꯦ ꯅꯨꯄꯥ ꯍꯥꯏꯕꯅꯦ
ꯇꯨꯖꯤꯁ ꯁꯛꯁ ꯇꯨꯁꯕꯦꯟꯗꯅ ꯇ꯭ꯋꯦꯟꯇꯤ ꯅꯥꯏꯟ ꯇ꯭ꯋꯦꯟꯇꯤ ꯅꯥꯏꯟꯒꯨꯝꯕ
ꯅꯠꯇꯦ ꯑꯣ ꯅꯪꯗꯤ ꯑꯖꯤ ꯑꯩꯁ ꯍꯥꯏꯕ ꯇꯧꯕꯄꯤꯒ ꯅꯪꯒꯤꯅ ꯅꯪꯅꯦ ꯍꯥꯏꯕꯗ ꯄꯇꯣ ꯃꯥꯟꯅꯗ꯭ꯔꯦ ꯑꯩꯈꯣꯏ ꯏꯅꯦꯗꯣ
ꯍꯗ ꯀꯔꯤꯗ ꯔꯕ꯭ꯔ ꯑꯩꯅ ꯑꯩꯅ
ꯑꯗ ꯑꯩꯈꯣꯏ ꯑꯩꯈꯣꯏ ꯑꯅꯤ ꯐꯥꯔꯁꯇ ꯍꯥꯏꯔꯤꯕ ꯅꯠꯇ꯭ꯔꯣ ꯑꯩꯒꯤ ꯑꯩꯅ ꯄꯥꯝꯕ ꯅꯨꯄꯥ ꯅꯪꯒꯤ ꯅꯪꯅ ꯑ ꯄꯥꯝꯕ ꯅꯨꯄꯥ ꯍꯥꯏꯩꯅ
ꯍꯣꯏ
ꯍ ꯑꯗꯨꯕꯨ ꯍꯥꯏꯕꯅꯦꯕ ꯅꯪ ꯍꯧꯖꯤꯛ ꯇ꯭ꯋꯦꯟꯇꯤ ꯋꯥꯟꯅꯤꯅ ꯀꯣ ꯑꯗꯣ ꯅꯪ ꯅꯪꯅ ꯅꯨꯡꯁꯤꯅꯃꯤꯟꯅꯅꯥ ꯅꯤꯡꯕ ꯅꯨꯄꯥꯒꯤ ꯑꯦꯠ ꯭ꯔ ꯑꯗꯨꯃꯥꯏꯅ ꯍꯥꯏꯕꯅꯦ ꯅꯪꯗꯤ ꯇ꯭ꯋꯦꯟꯇꯤ ꯅꯥꯏꯟ ꯇ꯭ꯋꯦꯟꯇꯤ ꯑꯩꯠ ꯍꯥꯏꯔꯗꯤ ꯌꯥꯝ
ꯅꯠꯇꯦ ꯅꯠꯇꯦ ꯑꯩ ꯑꯩꯅ ꯍꯥꯏꯕꯗꯤ ꯅꯨꯄꯥ ꯑꯃꯒꯤꯒꯤ ꯁꯨꯅꯦ ꯈꯪꯉꯦ ꯑꯩꯗꯤ ꯑꯩ ꯗꯤ ꯑꯗꯨꯝ ꯐꯥꯏꯚ ꯌꯔꯁ ꯁꯤꯛꯁ ꯌꯔꯁꯁꯨ ꯌꯥꯔꯦ ꯑꯩꯗꯤ
ꯑꯩ ꯑꯩꯗꯤꯀꯣ ꯑꯩ ꯑꯩ ꯑꯩ ꯑꯩꯗꯤ ꯑꯩꯅ ꯈꯔ ꯂꯥꯟꯟ ꯇꯧꯅꯕ ꯃꯤ ꯍꯥꯏꯕꯗꯤ ꯑꯗꯨꯝ ꯑꯩꯕꯨ
ꯑ ꯀꯔꯤ ꯍꯥꯏꯗꯣꯏꯅꯣ ꯑꯁꯤ ꯑꯅꯤ ꯑꯁꯤ ꯐꯔꯔꯣꯏ ꯍꯥꯏꯕ ꯃꯤ ꯍꯥꯏꯕ ꯍꯩꯕ ꯃꯤ ꯂꯩꯌꯦꯅ ꯈꯔ ꯂꯤꯠ ꯇꯥꯎꯕ ꯍꯩꯕ ꯑꯗꯨꯒ ꯄꯦꯁꯦꯟ ꯄꯦꯁꯦꯟ ꯂꯩꯕ ꯃꯤꯗꯣ
ꯑꯥ ꯗꯨꯗꯤ ꯒꯟꯊꯨꯢꯅꯦ ꯒꯟꯊꯨꯢ ꯒꯟꯊꯨꯢꯕ ꯒꯟꯊꯨꯢ ꯂꯧꯔꯣ ꯄꯤꯠꯇ ꯇꯥꯏꯅꯦ ꯑꯃꯗꯤ
ꯑꯗꯨꯁꯨ ꯁꯛꯁꯨ ꯑꯗꯨꯒ ꯑ ꯑꯩꯅ ꯑ ꯐꯤꯖꯤꯀꯦꯜꯁꯨ ꯂꯩꯌꯦꯅꯥ
ꯍꯣꯏ ꯃꯥꯁꯨ ꯃꯁꯥꯗꯤ ꯌꯥꯝ ꯐꯩꯅ ꯃꯔꯔꯥꯊꯣꯟ ꯑꯗꯨꯝ ꯄꯥꯛ ꯆꯦꯜꯂꯒ ꯂꯩꯕ ꯃꯥꯗꯤ ꯌꯥꯝ ꯐꯕꯅꯦ ꯃꯥꯒꯤ ꯃꯁꯛꯁꯨ
ꯐꯔꯁꯨ ꯑꯩꯅ ꯑꯁꯤ ꯑꯁꯤ ꯑꯣ ꯑꯩꯒꯤ ꯄꯥꯝꯕ ꯍꯥꯏꯕꯗꯨꯔꯥ ꯑꯁꯤꯗꯤ ꯂꯩꯇꯦꯅ ꯃꯥꯗꯗꯤ ꯅꯪ ꯂꯥꯎꯅꯤꯡꯕ ꯃꯥꯜꯂꯦ ꯅꯪ ꯑꯗꯨ ꯑꯁꯤ ꯅꯨꯄꯥꯗꯣ ꯑꯗꯨꯝ ꯍꯥꯏꯌꯦ
ꯀꯔꯤ ꯍꯥꯏꯕ
ꯅꯪ ꯂꯧꯅꯤꯡꯕꯒꯤ ꯃꯥꯜꯂꯦ ꯑꯗꯨꯝ
ꯅꯠꯇꯦ ꯅꯪ ꯅꯪꯅ ꯀ꯭ꯔꯥꯏꯞ ꯇꯧꯕꯗꯣ ꯃꯥꯅꯦꯕ ꯅꯪꯅ ꯇꯧꯔꯤꯗꯣ ꯄꯦꯁꯦꯟꯁꯨ ꯂꯩꯌꯦ ꯃꯥꯗꯤ ꯃꯁꯛ ꯑꯩ ꯍꯥꯏꯒꯦꯕ ꯄꯦꯁꯦꯟꯁꯨ ꯂꯩꯑꯦ ꯃꯁꯛꯁꯨ ꯐꯖꯩꯌꯦ ꯐꯤꯠꯁꯨ ꯇꯧꯋꯦ ꯃꯥꯗꯤ ꯃꯦꯔꯥꯊꯣꯟ ꯃꯦꯔꯥꯊꯣꯟ ꯔꯥ ꯕꯣꯜꯁꯨ ꯁꯅꯥꯏꯌꯦ ꯀꯣ ꯕꯦꯠꯃꯤꯟꯇꯟꯁꯨ ꯁꯅꯥꯏꯌꯦ ꯌꯥꯝ ꯐꯔꯦꯅ
ꯅ ꯅꯪꯗꯤ ꯑꯗꯣ ꯅꯪꯗꯤ ꯅꯪꯅ ꯗꯤꯁꯀ꯭ꯔꯥꯏꯞ ꯇꯧꯕꯗꯤ ꯅꯪꯗꯤ ꯑꯗꯨꯝ ꯅꯨꯄꯥꯕꯣ
ꯅꯠꯇꯦ ꯅꯠꯇꯦ ꯅꯪꯅ ꯍꯥꯏ ꯅꯪꯅ ꯅꯪꯅ ꯍꯥꯏꯗ꯭ꯔꯣ ꯅꯪꯒꯤ ꯇꯥꯏꯞꯇꯣ ꯅꯪꯒꯤ ꯇꯥꯏꯞꯇ ꯄꯦꯁꯟ ꯂꯩꯕ ꯑꯗꯨꯃꯥꯏꯅ ꯂꯩꯕꯅ ꯑꯁ ꯍꯥꯏꯕꯗ ꯃꯅꯦꯕ
ꯅꯠꯇꯦ ꯅꯠꯇꯦ ꯑꯩ ꯑꯩꯅ ꯍꯥꯏꯕꯗꯤ ꯑꯩꯅ ꯍꯥꯏꯕꯗꯤꯀꯣ ꯅꯪ ꯅꯪꯗꯤ ꯁꯛꯁꯨ ꯐꯖꯩꯌꯦ ꯍꯥꯏꯌꯦꯅ ꯅꯪ ꯅꯪ ꯅꯪ ꯈꯔ ꯂꯩꯕ ꯃꯥꯜꯂꯦ ꯁꯛꯁꯨ ꯐꯖꯩꯌꯦ ꯑꯗꯨꯝ ꯍꯥꯏꯔꯒ ꯂꯩꯌꯦꯕ ꯅꯠꯇꯦ ꯑꯩ ꯑꯩꯕꯨꯗꯤ ꯑꯩꯕꯨꯗꯤ ꯇꯥꯏꯞ ꯂꯩꯌꯦ ꯑꯗꯨꯒꯨꯝꯕ ꯕꯨ ꯅꯠꯇꯦꯕ ꯑꯩ ꯃꯥ ꯃꯥ ꯃꯥꯒꯤ ꯇꯥ꯭ꯏꯕ ꯂꯩꯌꯦꯕ ꯅꯨꯄꯥ ꯊꯣꯛꯄ ꯅꯨꯄꯥ ꯊꯣꯛꯄ ꯃꯤ ꯃꯤ
ꯑꯗꯨꯗꯤ ꯋꯁꯇꯝ ꯋꯁꯇꯥꯝ ꯇꯧꯔꯣ ꯋꯁꯇꯥꯝ ꯅꯨꯄꯥ ꯊꯣꯛꯄꯅꯤ
ꯃꯦ ꯑ ꯑꯜꯂ ꯑꯜꯂ ꯑꯜꯂ ꯑꯗꯨꯒꯝꯕ
ꯆꯪꯁꯨ ꯆꯪꯉꯦ ꯃꯥꯗꯣ ꯃꯥꯏꯒꯤ ꯄꯤꯠꯅꯦꯁꯨ ꯂꯩꯌꯦ ꯐꯗꯤ ꯄꯦꯠꯇ ꯇꯥꯑꯣꯅ ꯅꯨꯄꯥꯁꯨ ꯊꯛꯄꯅꯦ ꯀꯔꯤꯅꯣ ꯑꯗꯣ ꯅꯨꯄꯥꯗꯤ
ꯑꯩꯗꯤ
ꯁꯗꯥꯝ ꯔꯥ ꯅꯠꯇ꯭ꯔꯒ ꯒꯟꯇꯤꯔꯥ ꯑꯁꯤ ꯑꯅꯤꯕꯨꯗꯤꯔꯣ
ꯌꯦꯡꯉꯣꯀꯣ ꯌꯦꯡꯉꯣꯀꯣ ꯑꯩ ꯑꯩ ꯑꯩꯅ
ꯍꯣꯏ
ꯑꯩꯅ ꯌꯦꯡꯕ ꯅꯨꯄꯥ ꯅꯨꯄꯥꯒꯨꯝꯕꯗꯤ ꯌꯦꯡꯉꯣ ꯑꯩ ꯈꯔ ꯑ ꯀꯥꯡꯂꯦꯀꯣ
ꯍꯣꯏ
ꯑꯗꯨꯝ ꯅꯨꯄꯥ ꯊꯣꯛ ꯅꯨꯄꯥꯒꯤ ꯁꯛꯇꯤ ꯂꯩꯒꯅꯤ
ꯑꯗꯨꯗꯤ ꯏꯕꯨꯡ ꯂꯥꯟ ꯑꯣꯏꯔꯦ
ꯑꯕꯨꯡ ꯂꯥꯟ ꯅ ꯅꯨꯄꯥꯒꯤ ꯁꯛꯇꯤ ꯂꯩꯇꯦ ꯃꯥꯗꯣ ꯅꯣꯛ꯭ꯔꯒ ꯅꯨꯄꯤ ꯅꯨꯄꯤ ꯃꯥꯟꯈ꯭ꯔꯣ ꯅ ꯃꯤꯡ ꯍꯥꯏꯒꯅꯨ ꯅꯪ ꯌꯥꯗꯦ
ꯌꯥꯏꯗꯥ ꯃꯈꯥꯏ ꯃꯈ ꯀꯥꯏ ꯁꯤ ꯈꯒ ꯔꯣꯣꯏ
ꯋꯥꯔꯅꯤꯡ ꯄꯤꯒꯅꯦꯕ
ꯀꯔꯤꯁꯨ ꯇꯥꯔꯔꯣꯏ ꯀꯔꯤꯅꯣ
ꯑꯩꯈꯣꯏ ꯑꯅꯤꯒꯤ ꯀꯣꯜꯗꯣ ꯑꯗꯨꯝ ꯋꯥꯔꯅꯤꯡ ꯂꯥꯛꯄꯗꯣ ꯑꯩꯉꯣꯟꯗ
ꯍꯣꯏ ꯇꯧꯕ꯭ꯔꯥ ꯏꯌꯥ ꯀꯔꯤꯁꯨ ꯇꯧꯔꯣꯏꯌꯦ
ꯈꯪꯉꯣ ꯈꯪꯉꯣ ꯍꯩ ꯑꯩ ꯉꯁꯤ ꯃꯅꯝꯁꯨ ꯅꯝꯊꯤꯕꯁꯨ ꯂꯥꯛꯇꯦ ꯅꯨꯡꯉꯥꯏꯌꯦ ꯌꯥꯝ
ꯀꯔꯤ ꯍꯥꯏꯕ
ꯃꯅꯝ ꯅꯝꯊꯤꯕꯒꯤ ꯂꯥꯛꯇꯦꯕ ꯉꯁꯤ
ꯑ ꯑꯁꯤ ꯑꯩꯈꯣꯏ ꯑꯁꯤꯗꯗꯤ ꯀꯔꯤꯁꯨ ꯇꯥꯎꯗꯦ ꯃꯅꯝꯁꯨ ꯅꯝꯗꯦ
ꯍꯣꯏ ꯉꯁꯤ ꯂꯥꯛꯇꯦ ꯍꯥꯏꯕ
ꯀꯔꯤꯅꯣ ꯀꯔꯤꯔꯥ
ꯅꯝꯊꯤꯕ ꯃꯅꯝꯗꯣ ꯍꯣꯏ ꯂꯥꯛꯇꯦ ꯅꯨꯡꯉꯥꯏꯌꯦ ꯑꯦ ꯍꯥꯏꯕꯅꯦ ꯑꯜꯂꯥ ꯅꯪꯁꯨ
ꯑꯩꯗꯣ ꯁꯤꯗꯖꯤ ꯅꯨꯄꯤ ꯑꯅꯤꯗꯣ ꯑꯩꯕꯨ ꯃꯨꯟꯅ ꯌꯦꯡꯉꯒꯥ ꯋꯥꯔꯤꯁꯅꯥꯕꯒꯤ ꯍꯣꯏ ꯃꯈꯣꯏ ꯑꯅꯤ ꯋꯥꯔꯤꯁꯅ ꯀꯔ ꯂꯩꯕꯒꯤꯅꯦ
ꯐꯦꯟꯁ ꯑꯅꯤꯗꯣ
ꯍꯣꯏ
ꯐ꯭ꯔꯦꯟꯁ ꯑꯅꯤꯅ ꯌꯦꯡꯕ ꯑꯣꯈꯦ ꯌꯦꯡꯕꯒꯤ ꯅꯪ ꯅꯥꯚ꯭ꯔꯁ ꯆꯠꯄ꯭ꯔꯥ
ꯊꯤꯟꯕ ꯅꯨꯄꯤ
ꯑꯄꯤꯛꯄ ꯅꯨꯄꯤ ꯍꯥꯏꯕ ꯑꯊꯤꯟꯕ
ꯑꯩ ꯉꯁꯤ ꯌꯥꯝ ꯅꯣꯛꯈ꯭ꯔꯦ ꯎꯝ ꯅꯣꯛꯅꯤꯡꯕꯒꯤ ꯌꯥꯝ ꯅꯪꯅꯤꯡꯕ ꯂꯩꯑꯦ
ꯅꯣꯛꯄꯗꯤ ꯐꯥꯕꯅꯦ ꯅꯣꯛꯅꯤꯡꯗꯕꯒꯤꯅꯦ ꯑꯩꯒꯤ ꯅꯝ ꯑꯩꯒꯤ ꯏꯃꯥꯟꯅꯕꯤ ꯑꯃꯅꯥ
ꯍꯣꯏ
ꯑꯩ ꯑꯥ ꯍꯥꯏꯕ ꯑ ꯃꯥꯗꯣ ꯑꯩꯗꯣ ꯑ ꯌꯥꯝ ꯑꯄ꯭ꯔꯦ ꯑꯦꯄ꯭ꯔꯤꯁꯤꯌꯦꯠ ꯇꯧꯕ ꯑꯦꯄ꯭ꯔꯤ ꯃꯥ ꯂꯥꯛꯑꯦꯕ ꯑꯩꯈꯣꯏ ꯑꯩ ꯑ ꯑꯩꯕ‌ꯣ ꯑꯩꯒꯤ ꯆꯥ ꯍꯣꯏꯒꯤ ꯆꯥ ꯍꯣꯏꯒꯤ ꯐ꯭ꯔꯦꯟ ꯑꯃꯅꯦꯕꯥ ꯑꯗꯣ ꯆꯥꯏꯜ ꯍꯨꯗ ꯐ꯭ꯔꯦꯟ ꯑꯃꯅꯦꯕ ꯃꯥ
ꯍꯣꯏ ꯍꯣꯏ
ꯑꯩꯈꯣꯏ ꯑꯥꯥ